ꯂꯣ ꯎꯝ
ꯆꯠꯇꯦ ꯀꯛꯄꯤꯝ ꯀꯅ
ꯇꯥꯗꯦ ꯕꯠ ꯕꯠ ꯇꯠꯂꯦ ꯄꯠꯄꯠ ꯇꯠꯂꯦ ꯄꯠꯄꯠ ꯇꯠꯂꯦ
ꯑꯥ ꯄꯥꯕꯠ ꯇꯠꯂꯦ ꯇꯥꯗꯦ ꯐꯖꯅ ꯇꯥꯗꯦꯕ ꯄꯥꯕꯠ ꯇꯠꯂꯦꯕ
ꯇꯥꯗꯦ
ꯇꯥꯗꯦ ꯑꯩ ꯉꯥꯡꯉꯤꯖꯦ ꯍꯜꯂꯣ ꯍꯜꯂꯣ ꯍꯜꯂꯣ ꯏꯌꯥ ꯏꯌꯥ ꯏꯌꯥ ꯏꯌꯥ ꯍꯜꯂꯣ
ꯍꯜꯂꯣ
ꯇꯥꯏꯌꯦ ꯇꯥꯏꯌꯦ ꯇꯥꯏꯌꯦ
ꯑꯣ ꯇꯥꯔꯦ ꯇꯥꯔꯦ
ꯇꯥꯕ꯭ꯔꯥ
ꯎꯝ ꯇꯥꯔꯦ ꯇꯠꯇ꯭ꯔꯦ
ꯑꯣ ꯍꯣꯏ ꯑꯣꯂꯥ ꯑꯣꯂꯥ ꯍꯥꯏꯔꯛꯄ
ꯀꯗꯥꯏꯗ ꯂꯩꯅꯣ ꯌꯥꯝ ꯁꯧꯋꯤꯕꯣ
ꯁꯧꯋꯦ ꯀꯩꯅꯣ
ꯑꯥ ꯁꯧꯋꯦ
ꯍꯧꯋꯦ
ꯑꯥ
ꯎꯝ ꯅꯦ ꯅꯦꯋꯥꯛ ꯅꯨꯡꯉꯥꯏꯇꯕꯩ ꯑꯣꯏꯔꯝꯒꯅꯤ ꯍꯥ
ꯍꯥ ꯀꯩꯅꯣꯝꯃ ꯎꯪꯕꯩ ꯇꯥꯏꯞꯇꯥ
ꯀꯔꯤꯅꯣ ꯍꯥꯏꯁ ꯅꯦꯋꯥꯛꯅ ꯅꯦꯋꯥꯛꯅ ꯑꯣꯏꯔꯝꯃꯅꯤ ꯑꯩ ꯈꯪꯉꯦ ꯅꯦꯋꯥꯛꯅꯅꯦ ꯑꯁ ꯕꯦꯔꯥ ꯀꯥꯔꯦꯅꯦ ꯇꯧꯔꯤꯁꯦ ꯏꯁ ꯑꯥ ꯖꯦꯝꯁꯕꯣꯟꯕꯣꯛ ꯁꯨꯃꯥꯏꯅ ꯃꯀꯣꯛ ꯁꯥꯔꯝꯃꯣꯏ
ꯑꯥ ꯈꯇ ꯈꯇꯪ ꯐꯔꯛꯑꯦ
ꯇꯥꯔꯕ꯭ꯔꯥ
ꯑꯥ ꯇꯥꯔꯦ
ꯇꯔꯝꯒꯅꯤ ꯃꯊꯛꯇꯅꯦꯕꯅ ꯁꯧꯕꯝꯗꯤ ꯊꯣꯛꯇꯦꯕ ꯃꯊꯛꯇꯅꯤꯅ ꯎꯝ ꯍꯨꯝ ꯍꯨꯝ ꯍꯨꯝ ꯍꯨꯝ ꯋꯥꯔꯤ ꯋꯥꯔꯤ ꯂꯩꯇ꯭ꯔꯦ ꯍꯥ
ꯄꯄꯥꯠ ꯑꯃꯨꯛ ꯇꯠꯂꯦ
ꯇꯠ ꯇꯠꯄ꯭ꯔꯣ
ꯉꯁꯥꯏ ꯑꯍꯥꯟꯕ ꯂꯩꯕꯝꯗꯣ ꯑꯗꯨ ꯑꯣꯏ ꯂꯩꯔꯛꯑꯣ ꯑꯗꯨꯅ ꯐꯩꯌꯦ
ꯇꯠꯄ꯭ꯔꯥ
ꯑꯥ ꯑꯗꯨꯝ ꯄꯠ ꯄꯠ ꯇꯠꯂꯦꯕ
ꯇꯠꯄ꯭ꯔꯥ ꯑꯩ ꯁꯨꯝ ꯋꯥ ꯉꯥꯡꯉꯛꯀꯦ ꯋꯥꯔꯤ ꯇꯠꯄ꯭ꯔꯥ ꯌꯦꯡꯉꯣ ꯇꯠ ꯇꯠꯇ꯭ꯔꯥꯀꯥꯟꯗ ꯇꯠꯇꯦ ꯍꯥꯏꯔꯛꯑꯣ
ꯍꯣꯏ
ꯑꯩꯁꯨꯨꯝ ꯉꯥꯡꯗꯣꯏꯅꯦꯕ ꯄꯠ ꯄꯠ ꯇꯠꯄ ꯇꯠꯇ꯭ꯔꯥ ꯍꯪꯗꯣꯏꯅꯦꯕ ꯇꯠꯇꯦ ꯇꯠꯄ꯭ꯔꯥ ꯇꯟꯂꯦ ꯇꯟꯂꯦ ꯍꯧꯄꯥꯎ
ꯎꯝ ꯑꯗꯨꯝ ꯇꯠꯂꯦ
ꯑꯁ ꯀꯩ ꯅꯪꯑꯃꯨꯛ ꯂꯦꯡꯉꯣꯅꯦ ꯑꯦ ꯑꯩꯁꯨꯝ ꯂꯦꯡꯉꯦ
ꯑꯗꯨꯝ ꯁꯧꯋꯦ
ꯑꯁ ꯀꯔꯤꯅꯣ ꯇꯧꯏꯖꯤꯕꯨ ꯑꯥꯏꯗ ꯁꯧꯒꯤꯝ ꯇꯜꯂꯦ
ꯑꯥ ꯇꯠꯇꯤ ꯇꯠꯇ꯭ꯔꯦ ꯁꯧꯗꯤ ꯁꯧꯔꯤ
ꯀꯟꯅ ꯁꯧꯕ꯭ꯔꯕꯥ ꯍꯥꯏꯗꯤ ꯑꯃꯨꯛ ꯇꯥ ꯌꯥꯗ꯭ꯔꯕꯥꯕ
ꯇꯥꯕꯗꯤ ꯌꯥꯏ ꯑꯗꯣ ꯈꯔ ꯀꯩꯅꯣ ꯇꯧꯕ ꯀꯩꯅꯣꯝ ꯅꯥꯀꯟꯗꯩ ꯐꯦꯟꯒꯨꯝꯕ ꯑꯃ ꯊꯥꯖꯟꯕꯩ ꯇꯥꯏꯞ ꯇꯧꯋꯦ ꯍꯥꯏꯕ ꯑꯥ
ꯅꯥꯀꯟ ꯅꯥꯀꯟ ꯏꯟꯖꯤꯟ ꯉꯪꯉꯤꯔꯥꯕ
ꯐꯦꯟꯒꯨꯝꯕ ꯑꯃ ꯊꯥꯖꯤꯜꯂ ꯍꯨꯝꯕꯩ ꯇꯥꯏꯞ ꯇꯧꯋꯦ ꯍꯥꯏꯕ
ꯀꯩꯅꯣ ꯍꯥꯏꯁꯤꯕꯣ
ꯅꯦꯠꯋꯥꯛꯅ ꯑꯣꯏꯔꯝꯃꯅꯤ ꯅꯪ ꯅꯪ ꯁꯦꯟ ꯌꯥꯝꯃꯝꯃꯅꯤ ꯈꯪꯉꯦ
ꯇꯥꯗꯤ ꯇꯥꯏꯗ
ꯀꯔꯤ
ꯇꯥꯕꯗꯤ ꯐꯖꯅ ꯑꯗꯨꯝ ꯇꯥꯏꯕ
ꯑꯣ ꯑꯗꯨꯅꯦ ꯍꯥꯏꯁꯦ ꯅꯪ ꯄꯩꯁꯥ ꯑꯌꯥꯝꯃꯅꯤ ꯈꯪꯉꯦ ꯍꯥꯏꯗꯤ ꯀꯝꯄꯟ ꯇꯔꯥꯝꯄꯜꯗ ꯑꯗꯨꯐꯥꯎ ꯀꯝꯄ꯭ꯂꯤꯠ ꯑꯣꯏꯒꯦ ꯍꯥꯏꯇꯥꯔꯗꯤ ꯇꯠꯄ꯭ꯔꯥꯅꯦ ꯑꯩꯅ ꯋꯥ ꯉꯥꯡꯗꯕꯩ ꯑꯣꯏꯔꯝꯒꯅꯤꯗ
ꯈꯪꯗꯦ ꯋꯥ ꯉꯥꯡꯕꯗ ꯄꯠ ꯄꯠ ꯇꯠꯂꯒ ꯇꯥ ꯂꯧꯕꯝ ꯈꯪꯗꯕꯤꯗꯣ ꯑꯗꯨꯃꯨꯛ ꯇꯧꯏ ꯉꯁꯥꯏ ꯑꯍꯥꯟꯕ ꯂꯩꯕꯝꯗꯣ ꯑꯗꯨꯑꯣꯏ ꯂꯩꯌꯣꯃꯦ
ꯑꯍꯥꯥꯟꯕ ꯂꯩꯕꯝ ꯍꯥꯏꯕꯨ ꯀꯩꯅꯣ ꯑꯍꯥꯟꯕ ꯂꯩꯕꯝꯗꯨꯅꯦ ꯑꯩꯅ ꯂꯩꯔꯤꯁꯦ
ꯉꯁꯥꯏ ꯋꯥꯏ ꯑꯩꯈꯣꯏ ꯕꯥꯟꯅꯤ ꯋꯥꯔꯤ ꯁꯥꯟꯅꯕꯗ ꯂꯩꯔꯝꯕ ꯃꯐꯝꯗꯣ ꯑꯗꯨꯗꯤ ꯀꯩꯁꯨ ꯇꯧꯗꯦ ꯍꯥꯏꯕ
ꯀꯩꯁꯨ ꯇꯧꯗꯕ꯭ꯔꯥ ꯑꯁꯤꯗ ꯀꯩꯁꯨ ꯇꯧꯗꯦ
ꯈꯔ ꯊꯣꯔꯛꯑꯣ
ꯀꯩꯁꯨ ꯇꯧꯗꯦ
ꯈꯔ ꯈꯔ ꯆꯠꯀꯦꯔꯥ ꯊꯣꯛꯀꯦꯔꯥ
ꯆꯅꯤ ꯆꯍꯨꯝꯂꯛ ꯎꯪꯉꯦ ꯑꯩ ꯁꯤ ꯃꯐꯝꯁꯤꯗ
ꯇꯠꯂꯦ ꯇꯠꯂꯦ ꯑꯗꯨꯝ ꯇꯠꯂꯦ ꯋꯥ ꯉꯥꯡꯉꯛꯄꯗ
ꯇꯠꯂꯅꯤ ꯑꯗꯨꯝ ꯇꯠꯂꯅꯤ ꯏ ꯇꯥꯎꯋꯔ ꯃꯅꯥꯛꯇ ꯂꯦꯄꯨꯗꯧꯕ ꯃꯉꯥꯏꯔꯦ
ꯑꯗꯨꯁꯨ ꯑꯗꯨꯝ ꯇꯠꯂꯦ
ꯇꯥꯋꯥꯔ ꯀꯥꯔꯨꯗꯧ ꯉꯥꯏꯔꯦ ꯄꯠ ꯄꯠ ꯇꯠꯂꯦ
ꯎꯝ
ꯎꯝ ꯄꯠ ꯄꯠ ꯇꯠꯂꯦꯗꯤ ꯎꯝ ꯎꯝ ꯎꯝꯗꯤ ꯈꯨꯝꯃꯛꯏ ꯇꯧꯏꯕ
ꯑꯣꯏꯕ ꯌꯥꯔꯣꯏ
ꯇꯥꯗꯦ ꯎꯪꯗꯤ ꯈꯨꯝꯃꯛꯏ
ꯇꯥꯗꯤ ꯑꯗꯨꯝ ꯇꯥꯏꯑꯦꯕ ꯅꯥꯀꯟꯗꯩ ꯀꯩꯅꯣꯝꯃ ꯍꯨꯝꯖꯤꯟꯕ ꯇꯥꯏꯞ ꯇꯧꯋꯦ ꯍꯥꯏꯕ
ꯑꯗꯨꯗꯤ ꯑꯩ
ꯈꯣꯡ ꯈꯣꯡ ꯈꯣꯡꯒꯦ ꯀꯅꯥꯅ ꯈꯣꯡꯉꯤ ꯅꯣꯏ ꯅꯥꯀꯟꯗ ꯈꯣꯡꯉꯒ ꯑꯩꯉꯣꯟꯗ ꯕꯗꯅꯥꯝ ꯇꯧꯁꯤꯜꯂꯤꯔ
ꯑꯩꯅ ꯉꯥꯡꯕꯗꯤ ꯐꯖꯅ ꯇꯥꯕ꯭ꯔꯣꯗꯣ
ꯎꯝ ꯁꯦꯡꯅ ꯇꯥꯏ
ꯑꯗꯨ ꯅꯪꯅ ꯉꯥꯡꯕꯗꯤ ꯇꯥꯗꯦ ꯍꯥꯏꯕ ꯐꯖꯅ ꯄꯠ ꯄꯠ ꯇꯠꯂꯦ ꯍꯥꯏꯕ
ꯑꯣ ꯅꯦꯋꯥꯛꯅꯅꯦ ꯅꯦꯋꯥꯛꯅ ꯑꯩꯁꯤꯅ ꯅꯠꯇꯦ
ꯑꯣ ꯅꯦꯠꯋꯥꯛꯀꯤ ꯐꯤꯕꯝ ꯑꯝꯖꯨ ꯂꯩꯕ ꯑꯣꯏꯔꯦ
ꯅꯦꯠꯋꯥꯛꯅ
ꯍꯪꯒꯣꯏꯕꯔ ꯅꯪꯕꯣ
ꯍꯥꯢ ꯍꯥꯢꯅ
ꯇꯥꯔꯕ
ꯍꯥ
ꯇꯥꯔꯕ
ꯇꯥꯏ
ꯑꯣ ꯑꯩꯁꯨ ꯇꯥꯔꯦ ꯑꯩꯉꯣꯟꯗ ꯅꯨꯡꯉꯥꯏꯇ꯭ꯔꯤꯔ ꯅꯉꯣꯟꯗ ꯅꯨꯡꯉꯥꯏꯇ꯭ꯔꯤꯔ ꯑꯝꯗꯤ ꯇꯧꯔꯦ
ꯎꯝ ꯑꯩꯉꯣꯟꯗ ꯑꯣꯏꯔꯤꯕ ꯅꯉꯣꯟꯗ ꯑꯣꯏꯔꯤꯕ ꯒ꯭ꯌꯥꯟ ꯇꯥꯗ꯭ꯔꯦ
ꯑꯩ ꯆꯥꯆꯥꯥ ꯇꯣꯂꯛꯄꯩ ꯋꯥꯛꯀꯤꯡ ꯀꯟ ꯊꯣꯛꯂꯛꯏ ꯁꯣꯔꯣꯛꯇ
ꯅꯣꯡ ꯐꯥꯗꯣꯛ ꯈꯔꯒ ꯆꯠꯊꯣꯛ ꯈꯣꯠꯇꯣꯛ ꯇꯧꯗ꯭ꯔꯗꯤ
ꯎꯝ ꯑꯗꯨꯝ ꯆꯠꯂꯤꯗ ꯅꯨꯡꯇꯤꯒꯤ
ꯀꯥꯅꯝ ꯑꯗꯨꯝ ꯅꯪꯒꯟꯖꯤꯒ ꯐꯃꯨꯡꯒ ꯅꯞꯅꯕ ꯃꯤ ꯂꯩꯔꯤꯌꯦ ꯑꯃ
ꯑꯁ ꯑꯃꯨꯛ ꯇꯠꯈ꯭ꯔꯦ ꯋꯥ ꯉꯥꯡꯉꯛꯄꯗ ꯋꯥ ꯉꯥꯡꯗ ꯏꯒꯣ ꯆꯠꯂꯒ ꯇꯠꯄꯤꯗꯣ ꯑꯗꯨꯃꯥꯏ ꯇꯧꯋꯦ ꯍꯥꯏꯕ
ꯑꯁ ꯅꯪꯒꯟꯒ ꯐꯃꯨꯡꯒ ꯑꯗꯨꯝ ꯅꯪꯒꯟꯅꯦ ꯐꯃꯨꯡꯅꯦ ꯐꯣꯟꯅꯦ ꯑꯍꯨꯝꯁꯦ ꯑꯗꯨꯝ ꯅꯞꯅꯔ ꯂꯩꯕ ꯃꯤ ꯂꯩꯌꯦꯕ
ꯉꯁꯥꯏ ꯋꯥꯏꯗꯤ ꯀꯩꯁꯨ ꯇꯧꯔꯝꯗꯕꯅꯤ ꯍꯧꯖꯤꯛ ꯈꯛꯇꯅꯦ ꯇꯧꯔꯛꯏꯖꯦ
ꯀꯔꯤ
ꯉꯁꯥꯏ ꯋꯥꯏꯗꯤ ꯀꯩꯁꯨ ꯇꯧꯔꯝꯗꯕꯅꯦ ꯍꯧꯖꯤꯛ ꯈꯛꯇꯅꯦ ꯍꯥꯏꯕ ꯇꯧꯔꯛꯏꯖꯦ
ꯍꯥꯁ ꯀꯩꯅꯣ ꯇꯧꯏꯁꯤꯕꯣ
ꯈꯪꯗꯦ ꯏꯒꯣ ꯆꯠꯂꯒ ꯑꯗꯨꯝ ꯂꯩꯒ꯭ꯔꯦ ꯅꯣꯢ ꯃꯥ ꯀꯧꯝ ꯀꯥꯟꯅꯔꯣꯏꯗ ꯀꯩꯅꯣꯝꯖꯨ ꯀꯟ ꯁꯧꯔꯤꯌꯦ
ꯁꯧ ꯁꯧꯔꯝꯃꯣꯏꯗ ꯁꯧꯕ ꯅꯠꯇꯦ ꯑꯩꯅ ꯐꯤ ꯍꯨꯝꯕꯩ ꯑꯣꯏꯔꯝꯒꯅꯤ
ꯀꯩꯁꯨꯝ ꯇꯧꯗ꯭ꯔꯦ ꯑꯗꯨꯃꯨꯛ ꯑꯗ ꯋꯥ ꯉꯥꯡꯉꯣ ꯌꯦꯡꯒꯦ
ꯁꯦ ꯋꯥ ꯉꯥꯡꯑꯣ ꯋꯥ ꯉꯥꯡ ꯇꯥꯔꯝꯃꯅꯤ ꯇꯥꯕ꯭ꯔꯥ
ꯑꯥ ꯇꯧꯗ꯭ꯔꯦ
ꯑꯩꯅ ꯀꯥꯡ ꯀꯥꯡ ꯍꯨꯝꯗꯣꯛꯄ
ꯎꯝ ꯅꯪ
ꯃꯃꯥ ꯃꯄꯥꯅ ꯃꯤꯔꯥꯏꯕꯤꯔꯕ ꯀꯥꯡ ꯃꯈꯩꯁꯦ ꯑꯩꯉꯣꯟꯗ ꯑꯩꯉꯣꯟꯗ ꯃꯆꯤꯟꯖꯥꯛ ꯅꯤ ꯂꯥꯛꯑꯦ ꯑꯩꯉꯣꯟꯗ
ꯈꯔ ꯈꯔ ꯊꯥꯛꯄꯤꯌꯨ ꯃꯣꯏꯖꯨ ꯑꯗꯨꯃꯥꯏꯅ ꯊꯥꯛꯇꯗꯤ ꯀꯩ ꯆꯥꯔ ꯍꯤꯡꯅꯤ
ꯑꯩꯖꯨ ꯉꯁꯥꯏ ꯀ꯭ꯂꯥꯁ ꯇꯧꯔꯤꯀꯥꯟꯗ ꯀꯥꯡ ꯆꯤꯄꯗꯤ ꯆꯤꯛꯄꯁꯤ ꯑꯣꯏꯃꯥ ꯑꯣꯖꯥꯅ ꯇꯥꯛꯄꯒꯗꯨ ꯇꯥꯗꯕꯅꯤ ꯀꯩꯅꯣ ꯀꯥꯡꯗꯨ ꯍꯨꯝ ꯂꯩꯗꯅ
ꯀꯥꯡ ꯍꯥꯢꯕ ꯀꯥꯡꯁꯦ ꯅꯨꯡꯁꯤꯕ ꯌꯥꯕ ꯖꯤꯕ ꯅꯠꯇꯦ
ꯀꯩꯌꯝ ꯀꯥꯟꯅꯗꯕ ꯀꯥꯡꯅꯦ ꯑꯩꯈꯣꯏ ꯑꯥꯁꯣꯝ ꯅꯀꯟ ꯁꯤ ꯀꯥꯡꯖꯤꯅꯃꯨꯛ ꯍꯦꯟꯅ ꯄꯪꯕ ꯍꯦꯜꯂꯦ ꯇꯧꯌꯤ ꯄꯪꯪꯕꯩ ꯆꯥꯡꯗꯤ ꯍꯥꯏ ꯀꯥꯟꯗ꯭ꯔꯦ ꯂꯩꯔꯥ ꯈꯪꯒꯅꯤ
ꯑꯈꯣꯏꯗꯤ ꯌꯨꯝꯗ ꯑꯗꯨꯝ ꯂꯩꯖꯒꯦꯕꯣ ꯑꯇꯣꯞꯄꯒ ꯂꯩꯅꯤꯡꯗꯦꯕꯣ ꯑꯇꯣꯞꯄ ꯂꯝꯗꯒ
ꯍꯥ
ꯌꯨꯝꯗꯩ ꯍꯦꯟꯅ ꯆꯠꯅꯤꯡꯗꯦ ꯍꯥꯏꯕ ꯑꯇꯣꯞꯄ ꯂꯝꯗ ꯂꯩꯅꯤꯡꯗꯦ ꯍꯥꯏꯕ
ꯍꯣꯏ
ꯌꯨꯝꯗꯩ ꯍꯦꯟꯅ ꯅꯨꯡꯉꯥꯏꯕ ꯂꯩ
ꯑꯗꯨꯝ ꯇꯥꯁꯤꯜꯂꯒ ꯀꯩ ꯀꯩ ꯃꯄꯥꯟꯗ ꯀꯣꯏꯅꯤꯡꯇꯕ
ꯀꯣꯏꯅꯤꯡꯗꯦ
ꯀꯦ ꯑꯦ ꯂꯣꯏꯔꯦꯅꯦ ꯇꯣꯛꯑꯦꯅꯦ ꯑꯗꯨꯗꯤ ꯑꯦ
ꯑꯗꯨ ꯃꯅꯤꯄꯨꯔ ꯃꯅꯨꯡꯗꯗꯤ ꯀꯣꯏꯅꯤꯡꯉꯤ
ꯑꯣꯍꯣ ꯑꯥ ꯅꯪ ꯀꯥꯡꯒ ꯊꯥꯡ ꯇꯥꯔꯦ ꯑꯗꯨꯗꯤ
ꯆꯣꯍꯦ ꯇꯥꯔꯣꯢ ꯑꯗꯨꯗꯤ ꯀꯥꯡꯒ ꯊꯥꯡꯗꯤ
ꯃꯄꯥꯟ ꯅꯨꯡ ꯈꯔ ꯈꯔ ꯊꯣꯛꯇ꯭ꯔꯗꯤ ꯀꯩꯅꯣꯅꯦ ꯑꯃꯨꯛꯇꯪ ꯂꯥꯛꯄ ꯄꯨꯟꯁꯤꯅꯤ ꯁꯦꯁ ꯑꯦꯗꯚꯥꯏꯁ ꯑꯃꯨꯛ ꯇꯧꯔꯦ
ꯄꯤꯗꯧꯅꯤ ꯄꯤꯗꯧꯅꯤ ꯑꯍꯟꯅ ꯑꯉꯥꯡꯗ ꯑꯦꯗꯚꯥꯏꯁ ꯄꯤꯗꯗꯤ ꯀꯩꯅꯣꯅꯦ
ꯑꯁ ꯃꯥꯜꯂꯦ ꯑꯗꯨꯗꯤ
ꯆꯥꯛ ꯄꯤꯗ꯭ꯔꯤꯕꯣ ꯍꯨꯖꯤꯛꯕꯥꯎ
ꯆꯥꯛ ꯀꯧꯔꯑꯅꯤ
ꯍꯧꯖꯤꯐꯤꯎ ꯄꯤꯗ꯭ꯔꯤꯕꯣ
ꯆꯥꯛꯆꯥꯥ ꯀꯔꯤ
ꯍꯧꯖꯤꯐꯥꯎ ꯄꯤꯗ꯭ꯔꯤꯕꯣ ꯆꯥꯛꯇꯣ
ꯆꯥꯛ ꯄꯤꯔꯝꯃꯅꯤ ꯈꯪꯗꯦ ꯆꯥꯛ ꯁꯤꯃꯁꯤ ꯂꯣꯏꯔꯒ ꯆꯥꯛ ꯆꯥꯃꯅꯤ ꯑꯗꯨꯒ ꯑꯃꯨꯛꯀꯁꯨ ꯃꯈꯥ ꯆꯠꯊ ꯍꯥꯏꯗꯨꯅꯤ ꯄꯩꯁꯥ ꯇꯥꯟꯗꯕ ꯌꯥꯗꯦ ꯂꯥꯏꯔꯕ ꯑꯈꯣꯏꯗꯤ ꯂꯥꯏꯔꯕ ꯑꯩꯈꯣꯏ ꯄꯩꯁꯥ ꯇꯥꯟꯗ ꯌꯥꯗ꯭ꯔꯦ
ꯕꯣꯜ ꯐꯥꯏꯅꯦꯜ ꯌꯦꯡꯉꯣꯏꯗ꯭ꯔꯣ
ꯑꯁ ꯑꯩ ꯁꯔꯨꯛ ꯕꯣꯜ ꯂꯣꯏꯒꯔꯦ ꯌꯥꯗ꯭ꯔꯦ ꯀꯩ ꯅꯪ ꯀꯔꯤ ꯇꯤꯝ ꯁꯄꯣꯔꯠ ꯇꯧꯋꯤ ꯍꯥ
ꯑꯩꯗꯤ ꯇꯥ ꯅꯦꯃꯥꯔꯅꯦ
ꯑꯣ ꯑꯈꯣꯏ ꯇꯥꯖꯧꯔꯥ ꯇꯖꯧꯗꯨ ꯌꯥꯝ ꯅꯨꯡꯁꯤꯕꯅꯤꯅꯦ ꯇꯥꯖꯧ ꯌꯥꯗ꯭ꯔꯦ ꯇꯥꯖꯧ ꯃꯊꯪꯒꯗꯪ ꯅꯩꯔꯛꯑꯗꯤ ꯌꯥꯗꯣꯅꯤ ꯃꯥ ꯐꯖꯟ ꯁꯥꯟꯅꯗꯧꯅꯤ ꯁꯣꯛꯈꯤꯕꯩꯀꯣ
ꯎꯝ ꯅꯡ ꯀꯩ ꯇꯤꯝꯅꯣ
ꯑꯥ ꯑꯈꯣꯢ ꯂꯩꯍꯧꯔꯗ ꯅꯍꯥꯟꯅꯅ
ꯀꯩ ꯇꯤꯝꯅꯣ ꯂꯩꯍꯧꯔꯦ ꯂꯩꯍꯧꯔꯦꯕꯨꯗꯤ ꯈꯪꯉꯦ ꯑꯩꯁꯨ
ꯑꯍꯣꯏ ꯏꯁꯄꯦꯟꯅ ꯅꯩꯁꯤꯜꯂꯝꯃꯦ
ꯑꯣ ꯔꯣꯑꯟꯗꯣ
ꯍꯣꯢꯅꯦ ꯑꯩ ꯕꯤꯠꯇꯦꯟꯅꯦ ꯗꯥꯏ ꯍꯥꯠ ꯐꯦꯟꯅꯤ
ꯑꯩꯗꯤ ꯐꯥꯏꯅꯦꯜꯗꯤ ꯌꯦꯡꯗꯣꯏꯅꯦ ꯑꯗꯣ ꯕꯣꯜ ꯌꯦꯡꯗꯧ ꯅꯠꯇꯦ ꯑꯩꯗꯤ ꯄꯥꯔꯐꯣꯔꯃꯦꯟꯁ ꯌꯦꯡꯒꯦ ꯇꯧꯕꯅꯤ
ꯀꯔꯤ
ꯕꯣꯜ ꯐꯥꯏꯅꯦꯜꯗꯣ ꯕꯣꯜ ꯌꯦꯡꯗꯧ ꯅꯠꯇꯦ ꯍꯥꯏꯕ ꯄꯥꯔꯐꯣꯔꯃꯦꯟꯁ ꯌꯦꯡꯗꯧꯅꯤ ꯍꯥꯏꯕ ꯕꯤꯇꯤꯑꯦꯁꯅ ꯏꯁꯩ ꯁꯛꯇꯣꯏꯅꯦꯕ
ꯑꯣ ꯑꯗꯨꯒ ꯌꯦꯠꯊꯠꯅꯗꯣꯢꯕ ꯄꯥꯔꯐꯣꯔꯃꯦꯟꯁ ꯌꯦꯡꯕ ꯂꯣꯏꯔꯒ ꯐꯦꯁꯕꯨꯛ ꯄꯤ ꯌꯦꯠꯊꯠꯅꯔꯦ ꯀꯝꯃꯦꯟꯇ ꯍꯥ ꯍꯥ
ꯖꯨꯡꯀꯣꯛ ꯑꯥꯕꯔꯁꯅꯤꯅ ꯖꯨꯡꯀꯣꯛ ꯌꯦꯡꯒꯦ ꯇꯧꯕꯅꯤ
ꯍꯥ
ꯖꯨꯡꯀꯣꯛ ꯂꯕꯔꯁꯅꯤꯅ ꯖꯨꯡꯀꯣꯛ ꯌꯦꯡꯒꯦ ꯇꯧꯕꯅꯤ ꯍꯥꯏꯕ
ꯀꯣꯔꯤꯑꯦꯟ ꯑꯣꯏꯔꯗꯤꯕꯣ ꯅꯪꯂꯣ ꯖꯨꯡꯀꯣꯛ ꯂꯕꯔꯁ ꯍꯥꯏꯁꯦ
ꯎꯝ
ꯑꯣ